ꯍ ꯃ ꯑꯗꯨ ꯑꯗꯨꯣꯏ ꯃꯔꯨꯞ ꯀꯃꯥꯏ ꯀꯃꯥꯏꯅ ꯇꯧꯔꯤꯒꯦ ꯣꯉꯥꯏꯔꯤꯕꯣ
ꯑꯁ ꯀꯩ ꯍꯥꯏꯗꯣꯏꯅꯣ ꯈꯪꯗꯗꯤ ꯒ꯭ꯌꯥꯟ ꯃꯦꯟꯇꯥꯥꯔꯦꯅꯦ ꯑꯗꯨꯝ ꯂꯩ ꯍꯥꯏꯗꯤ ꯎꯝ
ꯎ ꯉꯁꯤ ꯁꯤꯕꯨ ꯀꯃꯥꯏ ꯀꯃꯥꯏꯅ ꯇꯧꯈꯤꯒꯦ
ꯉꯁꯤ ꯑꯨꯛꯁꯦ ꯑꯁ ꯊꯕꯛ ꯉꯁꯤꯁꯦ ꯊꯕꯛꯀꯤ ꯊꯕꯛ ꯉꯥꯡꯗꯦ ꯊꯕꯛ ꯆꯤꯟꯃꯟꯗꯅꯕ ꯉꯥꯛꯛꯇ ꯄꯣꯊꯥꯕꯒ ꯁꯪꯗꯦ
ꯑꯣ ꯑ ꯊꯕꯛꯁꯦ ꯌꯥꯝꯅ ꯑꯗꯨꯗꯤ ꯆꯤꯟꯕꯅꯤꯡ
ꯎꯝ ꯁ꯭ꯀꯨꯜ ꯆꯠꯇ꯭ꯔꯕ꯭ꯔꯣ ꯁꯤꯦ
ꯑꯩꯁꯦ ꯁ꯭ꯀꯨꯜꯁꯦ ꯆꯠꯂꯦ ꯏꯁ꯭ꯀꯨꯜ ꯆꯠꯂꯨ ꯄ ꯑ ꯅꯣꯡꯆꯨꯕꯅꯦ ꯀꯝꯕꯔꯗꯤꯅꯨꯡꯉꯏꯗ
ꯑꯥ ꯅꯣꯏꯒꯤ ꯁꯝꯃꯔ ꯚꯦꯀꯦꯁꯟ ꯊꯥꯕ ꯂꯣꯏꯒꯦꯔꯕꯣ ꯅꯠꯇ꯭ꯔ ꯊꯥꯗ꯭ꯔꯤꯕꯣ
ꯊꯥꯗꯔꯤꯌꯦ
ꯀꯔꯝ ꯀꯥꯟꯗꯒꯤ ꯀ ꯊꯥꯗꯣꯏꯕ
ꯊꯥꯕꯁꯦ ꯑꯗꯨꯝ ꯊꯥꯗꯤ ꯊꯥꯔꯛꯑꯅꯤ ꯍꯟꯗꯛ ꯑ ꯊꯔ ꯇ ꯇꯦ ꯁꯥꯏ ꯊꯔꯥꯅꯤ
ꯅꯨꯃꯤꯠ ꯀꯌꯥꯅꯤ ꯀꯌꯥꯅꯤꯒ ꯄꯤꯒꯦ ꯅꯣꯏꯒꯤ ꯁꯃꯥ ꯄꯛ ꯀꯦ ꯆꯟꯖꯩ
ꯍꯥꯟꯅꯒꯨꯝꯅ ꯊꯥꯏꯅꯒ ꯑꯩꯈꯣꯏꯅ ꯁ꯭ꯀꯨꯜ ꯇꯝꯉꯛꯄ ꯃꯇꯝꯗ ꯊꯥꯕ ꯁꯝꯃꯔ ꯚꯦꯀꯦꯁꯟꯗꯣ ꯑꯗꯨꯝ ꯃꯟꯗꯦ ꯑꯣꯏꯔꯦꯗ
ꯑꯗꯣ ꯖꯨꯟ ꯊꯥꯗꯔ ꯊꯥꯗꯣꯏꯁꯤꯅ
ꯑꯧ ꯃꯥꯅꯦ ꯍꯟꯗꯛ ꯖꯨꯟ ꯊꯥꯁꯤꯗ ꯊꯥꯒꯗꯕ
ꯑꯦꯛꯖꯥꯝ ꯀꯩꯀꯥꯗꯤ ꯇꯧꯕꯔꯣꯏꯈ꯭ꯔꯕꯣ
ꯑꯦꯛꯖꯥꯝꯁꯦ ꯐꯥꯔꯁ ꯇꯔꯃꯤꯅꯦꯜ ꯂꯣꯏꯈ꯭ꯔꯦ ꯁꯦꯀꯦꯟ ꯇꯔꯃꯤꯅꯦꯜ ꯇꯧꯔꯛꯑꯅꯤ
ꯑꯣ ꯑꯗꯨꯒꯤ ꯑꯗꯨꯒ ꯐꯥꯏꯅꯥꯟꯁꯁꯤꯅ ꯀꯔꯝ ꯀꯥꯟ ꯇꯥꯕ
ꯐꯥꯏꯅꯦꯜꯁꯦ ꯑꯗꯨꯝ ꯑꯣꯛꯇꯣꯕꯔ ꯅꯕꯦꯝꯕꯔ ꯁ꯭ꯋꯥꯏꯗ ꯇꯥꯗꯧ ꯃꯥꯜꯂꯦ
ꯑꯣ ꯑꯗꯨꯀꯥꯟꯗ ꯇꯥꯕ꯭ꯔꯥ ꯅꯣꯏꯒꯤꯁꯤꯅ
ꯎꯝ
ꯁꯀꯨꯜ ꯀꯩꯅꯣ ꯇꯥꯕ ꯂꯩꯗꯅ
ꯎꯝ
ꯁ꯭ꯀꯨꯜ ꯈꯔꯗꯤ ꯑ ꯖꯅ ꯋꯥꯔꯤꯁꯥꯗ ꯇꯥꯕ ꯂꯩꯗꯅ
ꯃꯣꯏꯗꯨꯅꯃꯨꯛ ꯁꯤ ꯕꯤ ꯑꯦꯁ ꯁꯤꯒꯤ ꯀꯥꯡꯕꯨꯒꯤ ꯑꯣꯢꯕꯅꯤ ꯖꯅꯋꯥꯔꯤ ꯐꯤꯕꯨꯋꯥꯔꯤꯗ ꯇꯥꯕ ꯀꯥꯡꯕꯨꯗꯣ ꯑꯗꯨꯅ ꯃꯣꯏ ꯁꯤꯕꯨ ꯀꯥꯡꯕꯨꯒꯤ ꯑꯣꯏꯗꯣꯏꯕ
ꯑꯣ ꯁꯤ ꯕꯤꯁꯤ ꯀꯥꯡꯕꯨꯈꯤꯗꯣꯏꯔꯥ ꯅꯣꯏꯒꯤ ꯁꯤ ꯕꯤ ꯑꯦ ꯁꯤ ꯅꯠ ꯅꯠꯇꯕ꯭ꯔꯥ
ꯅꯠꯇꯦ
ꯑꯣ
ꯎꯝ
ꯑ ꯑꯗꯨꯗꯤ ꯀ꯭ꯂꯥꯁ ꯇꯦꯟ ꯐꯥꯎꯂ ꯂꯩꯁꯦ ꯀ꯭ꯂꯥꯁ ꯀꯌꯥꯕꯥꯎꯇꯤ ꯂꯩ
ꯑ ꯇꯦꯟꯕꯥꯎꯕ
ꯕꯨꯛꯇꯔ ꯂꯩꯁꯦ
ꯎ ꯇꯦꯟꯕꯛ
ꯑꯦꯂꯕꯦꯟꯇ ꯇ꯭ꯌꯦꯞꯇꯤ ꯍꯥꯞꯇꯕ꯭ꯔꯥ
ꯑꯦꯂꯚꯦꯟ ꯇꯨꯌꯦꯜꯞꯁꯦ ꯃꯊꯪ ꯆꯍꯤꯒꯨꯝꯕ ꯑꯗꯨꯃꯥꯏꯅꯗꯤ ꯍꯥꯞꯀꯗ꯭ꯔꯗꯤ ꯃꯥꯜꯂꯦ
ꯑꯣ ꯍꯧꯖꯤꯛ ꯐꯥꯎꯒꯤ ꯑꯣꯏꯅꯗꯤ ꯍꯥꯞꯇ꯭ꯔꯤꯕ
ꯎꯝ
ꯑꯣ ꯀ꯭ꯂꯥꯁ ꯇꯦꯟ ꯇꯦꯟ ꯀ ꯃꯦꯇ꯭ꯔꯤꯛ ꯀꯗꯤ ꯊꯥꯕ ꯊꯥꯔꯦꯕꯀꯣ
ꯍꯣꯏ
ꯕꯣꯔꯗꯤꯡꯒꯤ ꯐꯦꯁꯤꯂꯤꯇꯤꯒ ꯀꯌꯥꯒ ꯂꯩꯕ꯭ꯔꯣ ꯀꯃꯥꯏ ꯀꯃꯥꯏꯅ ꯇꯧꯒꯦ
ꯕꯣꯔꯗꯤꯡꯒꯤ ꯐꯦꯁꯤꯂꯤꯇꯤ ꯑꯗꯨꯝ ꯐꯖꯅ ꯑꯗꯨꯝ ꯂꯩꯌꯦ ꯌꯥꯝ ꯐꯩ
ꯑꯣ ꯑ
ꯀ꯭ꯂꯥꯁ ꯀꯌꯥ ꯀꯌꯥꯃꯨꯛꯀꯗꯤ ꯕꯣꯔꯗꯤꯡ ꯊꯝꯃꯤ
ꯀ꯭ꯂꯥꯁꯁꯦ ꯑꯗꯨꯝ ꯑꯩꯈꯣꯏꯅ ꯊꯝꯍꯟꯅꯤꯡꯕ ꯑꯗꯨꯝ ꯀ꯭ꯂꯥꯁ ꯊ꯭ꯔꯤꯗꯒꯤ ꯑꯗꯨꯝ ꯍꯧꯋꯦ ꯊ꯭ꯔꯤꯗꯒꯤ ꯑꯗꯨꯝ ꯊꯝꯅꯤ ꯌꯥꯦ ꯑ
ꯑꯣ ꯄꯣꯊ꯭ꯔꯤꯗꯩ ꯑꯗꯨꯝ ꯌꯥꯔꯦꯕ
ꯑꯥ
ꯀꯩꯅꯣꯒ ꯌꯥꯎꯕ꯭ꯔꯣ ꯎꯝ ꯀꯔꯤ ꯅꯕꯤꯗꯁ ꯈꯩꯅꯤ ꯀꯥꯏꯅ ꯇꯧꯕꯗꯣ ꯑꯗꯨꯝꯕꯒ
ꯑꯥꯎ ꯌꯥꯎꯋꯦ ꯑꯗꯨꯁꯨ ꯑꯗꯨꯝ ꯑꯩꯈꯣꯏ ꯑꯣꯖꯥ ꯑꯃꯅꯤꯅ ꯑꯗꯨꯝ ꯇꯥꯛꯑꯦ ꯇꯣꯉꯥꯟꯅ
ꯑꯗꯨꯗꯣ ꯀ꯭ꯂꯥꯁ ꯀꯌꯥ ꯀꯌꯥꯗꯒꯤꯒ ꯍꯧꯋꯤ
ꯁꯤꯁꯦ ꯑꯗꯨꯝ ꯀ꯭ꯂꯥꯁ ꯁꯤꯛꯁꯁꯨ ꯑꯗꯨꯝ ꯊꯥꯕ ꯌꯥꯎꯋꯤ ꯐꯥꯏꯚꯁꯨ ꯊꯥꯕ ꯌꯥꯎꯋꯤ
ꯑꯣ ꯑꯗꯣ ꯃꯥꯒꯤ ꯑꯔꯣꯏꯕ ꯃꯇꯝ ꯀ꯭ꯂꯥꯁꯁꯤꯅ ꯀ꯭ꯂꯥꯁ ꯀꯌꯥꯕꯨꯧꯗꯤ ꯂꯣꯏꯕ
ꯌꯥꯕꯒꯤꯗꯤ ꯑꯗꯨꯝ ꯀ꯭ꯂꯥꯁ ꯁꯚꯦꯟ ꯑꯩꯠꯀꯐꯥꯎ ꯑꯗꯨꯝ ꯌꯥꯕ ꯌꯥꯗꯤ ꯌꯥꯏ ꯇꯧꯕꯇꯕꯨ ꯀ꯭ꯂꯥꯁ ꯑꯩꯥꯏꯠꯇꯒꯤ ꯀ꯭ꯂꯥꯁ ꯁꯤꯛꯁꯇ ꯑꯃꯨꯛ ꯍꯟꯊꯔ ꯇꯃꯛꯄꯗꯣ ꯀꯩꯒꯨꯝꯕ ꯐꯥꯎꯔꯕ ꯃꯇꯨꯡꯗ ꯍꯥꯏꯇꯥꯔꯦ ꯆꯍꯤꯗꯤ ꯃꯌꯥꯝ ꯑꯃꯨꯛ ꯃꯥꯡ ꯑꯗꯨꯅ
ꯎꯝ
ꯇꯖꯨ ꯃꯃꯥꯡꯗꯁꯨ ꯍꯥꯏꯇꯥꯔꯦ ꯑꯩꯈꯣꯏ ꯁ꯭ꯀꯨꯜꯒꯤ ꯑꯗꯨꯃꯥꯏꯅ ꯊꯣꯛꯄ ꯌꯥꯎꯈꯤꯕ
ꯑꯥ
ꯑꯉꯥꯡꯁꯦ ꯇꯨꯏꯁꯟ ꯇꯧꯔ‌ꯦ ꯀ꯭ꯂꯥꯁ ꯑꯩꯠ ꯀꯥꯐꯥꯎ ꯍꯥꯏꯇꯥꯔꯦ
ꯑꯣ
ꯀꯥꯔꯛꯇꯧꯕ ꯃꯥꯁꯦ ꯁꯤꯛꯁ ꯗꯩ ꯍꯟꯊꯔ ꯇꯝꯈꯤ ꯑꯗꯨꯝꯕ ꯈꯨꯗꯣꯡ ꯆꯥꯗꯕ ꯈꯔꯗꯤ ꯑꯗꯨꯝ ꯂꯩ ꯍꯥꯏꯇꯥꯔꯦ
ꯑꯣ ꯍꯣ ꯃꯥꯏ ꯃꯥꯒꯤ ꯁꯤꯅ ꯁꯤꯅꯤ ꯁꯤ ꯁꯤꯅꯤꯅ ꯇꯣꯉꯥꯟ ꯇꯣꯉꯥꯟꯅ ꯈꯥꯏꯗꯣꯛꯍꯜꯂꯛꯏꯅꯦꯕꯀꯣ ꯑꯩꯈꯣꯏꯅ ꯈꯪꯗꯕ ꯃꯌꯥꯝ ꯑꯃ
ꯎꯝ
ꯑꯗꯣ ꯅꯪ ꯀ꯭ꯂꯥꯁꯀꯤ ꯇꯤꯆꯤꯡ ꯂꯧꯕꯁꯦ ꯀ꯭ꯂꯥꯁ ꯀꯌꯥꯗꯅ ꯀꯌꯥꯐꯧꯇꯤ ꯂꯧꯕ
ꯑꯩ ꯑꯗꯨꯝ ꯀ꯭ꯂꯥꯁ ꯑꯌꯥꯝꯕ ꯐꯣꯔ ꯁꯤꯛꯁ ꯑꯗꯨꯝ ꯁꯕꯦꯟ ꯐꯧ ꯑꯗꯨꯝ ꯂꯧꯕ ꯌꯥꯎꯋꯦ ꯑꯩꯒꯤꯗꯤ ꯍꯣꯏ ꯆꯠꯂꯦ ꯑꯗꯨꯅ ꯌꯥꯝ ꯅꯨꯡꯉꯥꯏꯌꯦꯍ‌ꯦ ꯍꯣꯏ
ꯄꯨꯡ ꯀꯌꯥ ꯀꯌꯥꯗꯒꯤꯒ ꯆꯠꯀꯦ
ꯄꯨꯡꯁꯦ ꯑꯗꯨꯝ ꯑꯌꯨꯛ ꯑꯌꯨꯛꯁꯤꯗꯩ ꯑꯗꯨꯝ ꯆꯠꯂꯦ ꯍꯥꯏꯇꯥꯔꯦ ꯑꯌꯨꯛ ꯄꯨꯡ ꯆꯥꯎꯔꯥꯛꯄ ꯑꯗꯨꯝ ꯁꯤꯛꯁ ꯁꯤꯛꯁ ꯊꯥꯔꯇꯤ ꯁꯤ ꯅꯪꯉꯦ ꯑꯗꯨꯝ ꯊꯣꯛꯑꯦ ꯍꯥꯏꯇꯥꯔꯦ ꯌꯨꯝꯗꯒꯤ ꯑꯗꯨꯒ ꯒꯥꯔꯤ ꯉ ꯊꯨꯡꯉꯥꯏꯁꯤꯟꯒꯦ ꯍꯥꯏꯕꯗꯤ ꯈꯣꯠꯄꯅꯤ ꯑꯗꯨꯝ ꯁꯀꯨꯜ ꯌꯧꯕꯗ ꯇꯔ‌ꯦꯠ ꯀꯤ ꯃꯃꯥꯡꯗꯗꯤ ꯌꯧꯗꯕꯗꯤ ꯌꯥꯗꯦꯕ
ꯑꯥ
ꯑꯗꯨ ꯂ‌ꯣꯏꯕꯒ ꯑꯩꯈꯣꯏꯁꯨ ꯑꯗꯨꯝ ꯄꯨꯡ ꯑꯃ ꯃꯈꯥꯏꯁꯤꯗꯩ ꯁꯨꯇꯤ ꯊꯥꯔꯛꯑꯦ ꯑꯗꯨ ꯑꯅꯤ ꯑꯅꯤ ꯃꯈꯥꯏ ꯁ꯭ꯋꯥꯏ ꯁꯨꯝ ꯇꯥꯕ ꯍꯥꯏꯇꯥꯔꯦ
ꯑꯣ ꯑꯗꯨꯒ ꯑꯗꯨꯝ ꯑꯗꯨ ꯂꯣꯏꯔꯦ ꯑꯇꯩ ꯃꯈꯥ ꯇꯨꯏꯁꯟ ꯂꯧꯊꯗ꯭ꯔꯦꯕꯀꯣ
ꯃꯈꯥꯁꯦ ꯑꯗꯨꯝ ꯌꯨꯝꯗꯣꯏꯅ ꯂꯧꯕ ꯇꯨꯏꯁꯟꯁꯦ
ꯑꯣ ꯍꯥꯏꯗꯤ ꯎꯝ ꯁ꯭ꯀꯨꯜ ꯍꯜꯂꯛꯑ ꯃꯇꯨꯡꯁꯤꯗꯀꯣ
ꯎꯝ ꯁ꯭ꯀꯨꯜ ꯍꯜꯂꯛꯑꯕ ꯃꯇꯨꯡꯁꯤꯗ ꯑꯩꯅ ꯑꯉꯥꯡ ꯃꯔꯤ ꯃꯉꯥꯃꯨꯛ ꯁꯨꯝ ꯇꯨꯏꯁꯟ ꯂꯧꯕ
ꯑꯣ ꯑꯗꯣ ꯅꯪ ꯉꯁꯤ ꯁ꯭ꯀꯨꯜ ꯆꯠꯂꯨ ꯍꯥꯏꯔꯒ ꯑꯇꯩ ꯀꯔꯥꯏ ꯀꯔꯥꯏ ꯆꯠꯂꯨꯒꯦ ꯑꯇꯩ ꯀꯩ ꯀꯩ ꯇꯧꯔꯨꯒꯦ ꯑꯗꯨꯝ ꯉꯁꯤ ꯅꯪ ꯇꯧꯕꯁꯤꯡꯗꯣ ꯀꯔꯤ ꯀꯔꯤꯅꯣ
ꯑꯩꯅ ꯆꯠꯂꯨꯕꯁꯦ ꯑꯗꯨꯝ ꯁ꯭ꯀꯨꯜ ꯍꯥꯏꯐꯦꯠ ꯉꯁꯤꯗꯤ ꯑꯩꯈꯣꯏ ꯁ꯭ꯀꯨꯜꯗꯨꯗ ꯀꯝꯄꯤꯇꯤꯁꯟ ꯑꯃ ꯁꯨꯝ ꯄꯥꯡꯊꯣꯛꯅꯅꯕꯅ ꯁꯨꯝ ꯁꯦꯝ ꯁꯥꯔꯤꯕꯀꯣ ꯑꯗꯨ ꯀ ꯄꯦꯠ ꯑꯩꯈꯣꯏꯁꯦ ꯀꯣꯏꯁꯟ ꯀꯩꯀꯥ ꯁꯦꯝꯕ ꯈꯣꯠꯄ ꯇꯧꯕꯗ ꯉꯁꯤꯁ ꯈꯔꯗꯤ ꯊꯦꯡꯗꯣꯛꯈ꯭ꯦꯔꯤꯕꯁꯦ
ꯑꯣ
ꯑꯗꯨꯒ ꯑꯩꯁꯦ ꯍꯥꯏꯐꯦꯠ ꯆꯥꯛꯁꯨ ꯂꯥꯝꯃꯛꯄꯅꯤꯅ ꯑꯩꯈꯣꯏ ꯍꯣꯇꯦꯜꯗ ꯍꯥꯏꯇꯥꯔꯦ
ꯍ ꯍ
ꯑꯁ ꯆꯧꯒꯨꯝꯕ ꯁꯤꯡꯖꯨꯒꯨꯝꯕ ꯈꯔ ꯆꯥꯔꯛꯏ
ꯑꯣ
ꯑꯩꯈꯣꯏ ꯑꯣꯖꯥꯁꯤꯡ ꯄꯨꯜꯂꯒ ꯍꯥꯏꯇꯥꯔꯦ ꯑꯗꯨꯃꯥꯏꯅ ꯆ ꯆꯥꯔꯛꯑꯦ ꯑꯗꯨꯗꯨꯒ ꯑꯩꯁꯨ ꯌꯨꯝꯗ ꯍꯜꯂꯛꯑꯦ ꯑꯉꯥꯡꯗ ꯇꯨꯏꯁꯟ ꯂꯥꯛꯑꯝꯗ꯭ꯔꯦꯕ
ꯑꯥ
ꯃꯣꯏꯅꯨ ꯍꯝꯒ ꯂꯣꯏ ꯂꯥ ꯑꯦ
ꯑꯣ ꯑꯣ
ꯑꯩꯅ ꯍꯌꯦꯡꯗꯒꯤꯗꯤ ꯃꯇꯝ ꯆꯥꯅ ꯂꯥꯛꯑꯣꯎ ꯀꯣ ꯈꯣꯠꯂꯨ ꯀꯣꯅ ꯐꯖꯅ ꯃꯣꯏꯗ ꯒ꯭ꯌꯥꯟ ꯇꯥꯅꯤꯡꯉꯥꯏ ꯍꯥꯏꯈ꯭ꯔꯦ
ꯍꯣꯏ ꯍꯣꯏ
ꯃꯣꯏꯗ ꯈꯨꯗꯣꯡ ꯆꯥꯕꯅ ꯐꯖꯅ ꯑꯟꯗꯔꯁꯇꯦꯟ ꯇꯧꯍꯧꯔꯦ
ꯎꯝ
ꯇꯨꯏꯁꯟꯁꯦ ꯑꯗꯨꯝ ꯇꯧꯔꯦ ꯉꯥꯏꯍꯥꯛ ꯄꯨꯡ ꯑꯃ ꯃꯈꯥꯏꯒꯤ ꯆꯥꯡ ꯇꯧꯕꯤꯔꯦ
ꯑꯥ
ꯑꯗꯨꯒ ꯑꯗꯨꯝ ꯁꯨꯇꯤ ꯊꯥꯗꯣꯛꯑꯦ ꯊꯥꯗꯣꯛꯄ ꯂꯣꯏꯕꯒ ꯑꯩꯗ ꯌꯨꯝꯒꯤ ꯊꯕꯛ ꯏꯟꯈꯥꯡ ꯈꯔ ꯇꯧꯕ ꯌꯥꯕ ꯈꯔ ꯇꯧꯁꯜꯂꯦ ꯆꯝꯕꯜꯦ ꯑꯗꯨꯒ ꯑꯩꯁꯦ ꯁꯨꯝ ꯂꯥꯏꯔꯤꯛ ꯈꯔ ꯁꯨꯝ ꯌꯦꯡꯁꯤꯔꯥ ꯑꯃꯁꯨꯡ ꯈꯜꯂꯝꯕ ꯁꯥ ꯈꯕꯨꯡ ꯈꯪꯗ꯭ꯔꯣ
ꯑꯣ ꯍꯣꯏꯅꯦ ꯍꯧꯖꯤꯛꯀꯥꯟꯁꯦ ꯌꯥꯝ ꯁꯥꯕꯅꯤꯅ ꯃꯇꯝ ꯂꯦꯟꯕꯅꯤ ꯈꯪꯗꯦ ꯅꯣꯡꯉꯥꯟꯕꯒꯤ ꯄꯨꯡ ꯉꯍꯥꯛ ꯈꯛꯇꯅꯤ ꯈꯔ ꯈꯛꯇꯅꯦꯕ ꯏꯪꯉꯤꯁꯤ ꯄꯨꯡ ꯃꯉꯥ ꯃꯈꯥꯏ ꯇꯔꯨꯛ ꯁ꯭ꯥꯏꯕꯨꯡꯅꯦꯕ꯫ ꯄꯁ ꯄꯨꯡ ꯇꯔꯦꯠ ꯅꯤꯄꯥꯟꯒ ꯇꯥꯔꯛꯑꯗꯤ ꯑꯁ ꯁꯥꯒꯠ ꯁꯥꯗꫭꯛꯄ ꯍꯧꯔꯅꯤ ꯌꯥꯝ ꯊꯦꯛ ꯌꯥꯛꯄ ꯍꯧꯔꯛꯑꯅꯤ꯫
ꯎꯝ
ꯑꯗꯨꯅ ꯑꯁ ꯐꯦꯟ ꯍꯨꯝꯃꯒ ꯂꯩꯇ꯭ꯔꯗꯤ ꯂꯩꯕ ꯉꯝꯕꯖꯥꯠ ꯅꯠꯇꯦꯗ ꯍꯧꯖꯤꯛ꯫
ꯃꯥꯅꯦ꯫
ꯅꫭ ꯅꯣꯡꯁꯤꯅ ꯈꯔ ꯇꯥꯊꯣꯛꯈ꯭ꯔꯗꯤꯅꯦ ꯈꯔꯁꯨ ꯏꯪꯒꯗꯝꯕꯅꯦꯕ꯫
ꯎꯝ
ꯅꯣꯡꯁꯨꯨ ꯇꯥꯗꯃꯤꯅ ꯑꯣꯝꯁꯤꯜꯂꯒ ꯂꯩꯁ ꯁꯥꯕꯁꯤꯗ ꯃꯇꯝ ꯂꯦꯟꯕꯁꯦ ꯅꯣꯡ ꯉꯥꯝꯖꯟꯕꯤ ꯇꯥꯕꯨꯛ ꯆꯥꯛ ꯑꯃꯨꯛ ꯆꯥ ꯑꯃ ꯑꯃꯨꯛ ꯇꯧ ꯑꯃ ꯑꯃꯨꯛ ꯇꯧ
ꯎꯝ ꯀꯩꯅꯣꯒꯨꯝꯕꯗꯣ ꯑ ꯀꯔꯤ ꯀꯃꯥꯏꯅ ꯍꯥꯏꯗꯣꯏꯅꯣꯅꯦ ꯑꯩ ꯁꯤ ꯈꯪꯗꯣꯏꯅꯦ ꯃꯥ ꯑꯩꯈꯣꯏ ꯍꯨꯃꯥꯏ ꯂꯩꯗꯅ
ꯑꯥ
ꯁꯦꯝꯖꯕꯗꯣ ꯑꯗꯨꯝꯕ ꯑꯃꯒ ꯄꯥꯏꯈ꯭ꯔꯒꯗꯤ ꯀꯣ ꯑꯗꯨꯝ ꯈꯔ-ꯈꯔ ꯅꯨꯡꯉꯥꯏ꯫ ꯀꯣ ꯍꯥꯏꯗꯤ ꯁꯨꯝ ꯂꯩꯕꯗ ꯍꯥꯏꯐꯦꯠꯇꯒ ꯍꯨꯝ ꯁꯨꯝ ꯐꯦꯟ ꯑꯆꯧꯕꯗꯨꯗꯤ ꯊꯥꯡꯗꯣꯛ ꯊꯥꯡꯖꯤꯟ ꯇꯧꯕꯗꯤ ꯅꯨꯡꯉꯥꯏꯇꯦꯗꯅ
ꯎꯝ ꯅꯨꯡꯉꯥꯏꯇꯦ꯫
ꯍꯣꯏꯔꯣ ꯑꯁꯥꯐꯥꯎ ꯆꯠꯊꯣꯛꯄ ꯑꯣꯏꯔꯣ ꯍꯧꯖꯤꯛꯀꯤ ꯐꯦꯟ ꯃꯆꯥꯗꯨꯗꯤ ꯑꯗꯨꯝ ꯅꯨꯡꯉꯥꯏꯇ꯭ꯔꯣ ꯄꯨꯊꯣꯛ ꯄꯨꯁꯤꯟ ꯇꯧꯕ ꯈꯣꯠꯄ ꯑꯃ ꯃ ꯇꯧꯕꯗꯣ꯫
ꯎꯝ
ꯅꯨꯡꯉꯥꯏꯕꯅꯦ ꯍꯧꯖꯤꯛꯀꯤꯗꯣ꯫ ꯑꯗꯨꯗꯨꯒ ꯁꯥꯕꯅꯤꯅ ꯏꯁꯤꯡꯁꯨ ꯌꯥꯝ ꯊꯛꯄꯅꯦ꯫
ꯍꫭꯏ꯫
ꯄꯜꯂꯞ ꯀꯨꯝꯕ ꯀꯩꯒꯨꯝꯕꯁꯦ ꯁꯤꯒꯨꯝꯕꯁꯦ ꯌꯥꯝ ꯆꯥꯅꯤꯡꯕꯅꯦ ꯑꯗꯣ ꯁꯨꯝꯕꯁꯦ ꯆꯥꯁꯟꯕꯁꯨ ꯌꯥꯗꯦꯕ꯫ ꯍꯣꯏ ꯈꯤꯇꯪꯈꯤꯠ ꯇꯪ ꯆꯥꯔꯒ ꯈꯤꯇꯪ-ꯈꯤꯇꯪ ꯀꯩꯀꯥ ꯆꯥꯕꯕꯨꯗꯤ ꯌꯥꯏꯕꯀꯣ ꯌꯥꯝ ꯍꯦꯟꯖꯤꯟꯅ ꯆꯥꯕꯗꯣ ꯑꯗꯨꯝꯕꯗꯤ ꯅꯨꯡꯉꯥꯏꯔꫭꯏꯕ ꯍꯧꯖꯤꯛꯀꯥꯟꯗꯤ ꯌꯥꯝ ꯅꯥꯅꯥ ꯃꯇꯝꯅꯤ
ꯍꯣꯏ ꯃꯥꯅꯤ-ꯃꯥꯅꯤ ꯅꯨꯡꯉꯥꯏꯔꯣ꯫
ꯉꯁꯤ ꯀꯩ ꯍꯦꯟꯁꯥꯡ ꯆꯥꯈ꯭ꯔꯒꯦ ꯉꯁꯤꯒꯤꯕꯣ꯫
ꯑꯩꯁꯦ ꯌꯨꯝꯗ ꯆꯝꯊꯣꯡ ꯊꯣꯡꯕ ꯑꯗꯒꯤ ꯃꯣꯔꯣꯛ ꯑꯃ ꯃꯦꯠꯂꯝꯃꯦ꯫ ꯑꯗꯨ ꯃꯥꯏꯅ ꯆꯥꯔꯨꯏ ꯉꯁꯤꯒꯤꯗꯤ
ꯑꯣ ꯍꯧꯖꯤꯛꯀꯤꯗꯤ ꯊꯣꯡꯈ꯭ꯔꯕꯣ ꯀꯃꯥꯏ-ꯀꯃꯥꯏ ꯇꯧ
ꯍꯧꯖꯤꯛꯀꯤꯁꯤ ꯏꯃꯥꯅ ꯊꯣꯡꯕꯗꯤ ꯊꯣꯡ ꯗꫭ ꯃꯥꯜꯂꯦ ꯑꯩꯗꯣ ꯆꯥꯛꯈꯨꯝꯗꯗꯤ ꯆꯪꯗ꯭ꯔꯤ꯫
ꯎꯝ ꯆꯥꯛꯇꯣ ꯄꯨꯡ ꯍꯧꯖꯤꯛ ꯄꯨꯡꯁꯦ ꯈꯪꯍꯧꯗꯦꯅꯦ ꯃꯇꯝꯁꯦꯀꯣ
ꯆꯥꯛꯁꯦ ꯑꯗꯨ
ꯇꯔꯨꯛ ꯃꯈꯥꯏ ꯇꯔꯦꯠ ꯇꯥꯁꯟꯈ꯭ꯔꯕꯅꯦꯕ
ꯍꯣꯏ
ꯊꯣꯡꯕꯒꯤ ꯇꯥꯏꯃꯤꯡꯗꯤ ꯑꯗꯨꯝ ꯌꯥꯔꯕꯄꯣꯅꯤꯗ
ꯃꯥꯅꯤ ꯃꯥꯅꯤ ꯌꯥꯔꯅꯤ
ꯃꯇꯝꯁꯦ ꯊꯦꯡꯖꯤꯜꯂꯦꯕ ꯍꯦꯛꯇ ꯆꯠꯂꯗ ꯐꯥꯕ ꯉꯝꯍꯧꯗꯦꯕ
ꯎ ꯍ
ꯏꯟꯁꯥꯡꯅ ꯀꯔꯤꯅꯤ ꯑꯍꯥꯎꯍꯥꯎꯔꯤꯕ ꯍꯧꯖꯤꯛꯀꯥꯟꯁꯤꯗ
ꯉ ꯑ ꯃꯗ ꯍꯥꯎ
ꯎꯝ ꯁꯥꯕꯃꯦꯗꯕꯨꯗꯤ ꯁꯧ꯭ꯔꯤꯁꯦ ꯌꯥꯝ ꯍꯥꯎꯕꯅꯦ ꯊꯨꯕꯤ ꯊꯝꯕ ꯀꯥꯏꯗꯣ ꯍꯧꯖꯤꯛ ꯍꯥꯏꯗꯤ ꯍꯧꯖꯤꯛ ꯀꯥꯂꯦꯟ ꯑꯣꯏꯕꯅꯤꯅꯀꯣ ꯁꯣꯏꯍꯤ ꯊꯣꯡꯕ ꯆꯥꯕ ꯌꯥꯝ ꯍꯥꯎꯕꯅꯦ
ꯑꯗꯦ ꯑ
ꯑꯌꯨꯛ ꯑꯌꯨꯛꯇꯅ ꯏꯔꯣꯟꯝꯕꯒꯨꯝꯕ ꯆꯥꯕꯀꯣ ꯗꯥꯡꯅ ꯁꯪꯕꯤ ꯊꯣꯡꯕꯒꯨꯝꯕ ꯆꯥꯕ ꯊꯥꯎ ꯊꯨꯝꯖꯤ ꯀꯌꯥ ꯆꯥꯕꯗ ꯍꯥꯎꯇꯕꯅꯤ
ꯍꯧꯛꯇꯤ ꯊꯥꯎꯒꯤ ꯁꯁ ꯌꯥꯝꯅ ꯑꯩꯈꯣꯏꯗꯁꯨ ꯌꯥꯝꯅ ꯀꯩꯅꯣ ꯇꯧꯕ ꯀꯅꯥ ꯀꯌꯥ ꯊꯃꯁ ꯃꯥ
ꯆꯥꯡꯗꯁꯨ ꯀꯥꯟꯗꯦ ꯆꯥꯕꯗꯨꯁꯨ ꯍꯥꯎꯇꯦ ꯆꯥꯕ ꯊꯛꯄ ꯍꯥꯎꯕꯗꯤ ꯅꯤꯡꯊꯝꯊꯥꯅꯦ ꯍꯥꯎ ꯍꯥꯎꯇ꯭ꯔꯣ
ꯎꯝ ꯍꯥꯎꯦ
ꯆꯥꯛ ꯌꯦꯟꯁꯥꯡ ꯆꯥꯕꯒꯤ ꯈꯣꯠꯄꯒꯤꯗꯤ ꯑꯁ ꯋꯤꯟꯇꯔꯃꯨꯛ ꯉꯥꯏꯕ ꯂꯩꯇꯦ ꯑꯩꯗꯤ ꯁꯤꯖꯟꯁꯦ ꯋꯤꯟꯇꯔ ꯑꯗꯨꯝ ꯑꯣꯏꯍꯜꯂꯣ ꯍꯥꯏꯔꯤꯕꯅꯤ ꯍꯦꯛꯇꯔ ꯑꯗꯨꯝ ꯑꯣꯏꯖꯒꯦꯅ ꯍꯥꯏꯔꯤꯅꯤ ꯄꯥꯝꯗꯦꯕꯇꯩ ꯁꯤꯖꯟꯁꯤꯗꯤ ꯀ꯭ꯋꯟꯇꯔ ꯍꯧꯖꯒ ꯅꯨꯡꯉꯥꯏꯖꯒꯦꯗ
ꯑꯁ ꯋꯤꯟꯇꯔꯃꯨꯛ ꯐꯥꯎꯕ ꯂꯩꯕ ꯅꯠꯇꯦꯗ
ꯎꯝ